ꯍꯜꯂꯣ ꯇꯥꯏ ꯇꯥꯏ ꯐꯖꯅ ꯇꯥꯏ
ꯎꯝ
ꯑꯩ ꯑꯩꯒꯤ ꯈꯣꯟꯗꯤ ꯐꯖꯅ ꯇꯥꯕ꯭ꯔꯥ
ꯅꯪꯒꯤꯗꯤ ꯇꯥꯕꯨꯗꯤ ꯇꯥꯏꯌꯦ ꯑꯗꯣ ꯑ ꯌꯥꯝ ꯀꯟꯅ ꯇꯥꯗꯕꯀꯣ
ꯑꯠꯆꯥ ꯑꯩꯒꯤ ꯅꯦꯠꯋꯥꯛꯅꯔꯀꯣ ꯑꯗꯨꯗꯤ
ꯅꯦꯠꯋꯥꯛꯇ ꯅꯠꯇꯦ ꯅꯪꯒꯤ ꯐꯣꯟ ꯑꯩꯒꯤ ꯈꯪꯗꯦꯅꯦ ꯃꯤ ꯑꯇꯣꯞ ꯄꯒꯤꯗꯤ ꯀꯟꯅ ꯇꯥꯕꯅꯤꯅ ꯅꯪꯒꯤꯗꯤ ꯇꯞꯅ ꯇꯥꯏꯅꯦ
ꯑꯩꯅ ꯅꯪꯒꯤ ꯈꯣꯟꯗꯤ ꯐꯖꯅ ꯑꯗꯨꯝ ꯇꯥꯕ
ꯑꯣ ꯅꯪꯒꯤꯁꯨ ꯐꯖꯅ ꯇꯥꯏꯌꯦ ꯑꯗꯣ ꯅꯦꯝꯕ ꯍꯥꯏꯕ ꯇꯥꯔꯦꯀꯣ
ꯑꯠꯁꯥ ꯑꯗꯨꯗꯤ ꯂꯥꯎꯔꯒ ꯍꯥꯏꯕ ꯇꯥꯔꯦ ꯅꯨꯡꯗꯥꯡꯁꯤꯅ ꯈꯪꯗꯦ ꯅꯦꯠꯋꯥꯛꯅꯔꯥ ꯑꯩꯒꯤ ꯐꯣꯟꯅꯔꯥ ꯑꯗꯨꯝ ꯌꯥꯅ ꯌꯥꯅꯕ ꯍꯥꯏꯕ
ꯑꯦꯞ ꯃꯤꯅꯤꯠ ꯑ
ꯍꯥ
ꯅꯪꯒꯤ ꯐꯣꯟꯗ ꯅꯠ ꯅꯦꯠꯋꯥꯛꯅ ꯅꯠꯇꯦꯕ ꯑꯦꯞꯅꯅꯦꯕ ꯃꯥꯒꯤ
ꯑꯣ ꯑꯣ ꯉꯁꯥꯏ ꯑꯞꯗꯦꯠ ꯇꯧꯅꯤꯡꯉꯥꯏꯗꯤ ꯍꯥꯏꯕꯅꯦ
ꯑꯁ ꯉꯥꯡꯉꯦ ꯑꯩ ꯀꯥꯎꯈ꯭ꯔꯦ ꯉꯥꯡꯕ ꯌꯥꯗꯕꯅꯦ ꯁꯤꯒꯤ ꯃꯔꯝꯗ
ꯀꯥꯏꯗꯦ ꯀꯥꯏꯗꯦ ꯅꯠꯇꯦ ꯑꯩꯗꯤ ꯑꯣꯔꯤꯖꯤꯅꯦꯜꯂꯤ ꯁꯤꯗꯒꯤꯅꯦ
ꯑꯣ ꯏꯝꯐꯥꯜ
ꯑꯥ
ꯑꯣ ꯔꯣꯒꯥꯏꯂꯣꯟ
ꯅꯠꯇꯦ ꯑꯝ ꯀꯣꯂꯦꯖ ꯃꯅꯥꯛꯇ ꯂꯩꯕ ꯅꯪ ꯈꯪꯔ ꯅꯪ ꯀꯣꯂꯦꯖ ꯃꯅꯥꯛꯇ ꯂꯩꯕ ꯈꯨꯟ ꯑꯅꯤꯗꯣ ꯈꯪꯕ꯭ꯔꯥ
ꯈꯪꯉꯤ ꯈꯪꯉꯤ ꯑꯥꯢ ꯁꯤ ꯎꯝ ꯎꯝ ꯑꯣꯀꯦ ꯑꯣꯀꯦ
ꯑꯗꯨꯝ ꯐꯦꯃꯤꯂꯤꯔ ꯑꯣꯏꯒꯅꯤꯗ ꯑꯗꯨꯝ
ꯅꯪ ꯈꯪꯔꯝꯕ ꯌꯥꯏꯗ ꯑꯩꯅ
ꯑꯗꯨꯔꯥꯁꯨ ꯈꯪꯗ꯭ꯔ ꯑꯣꯏꯔꯝꯒꯦꯔꯥ
ꯅꯪ ꯈꯪꯅꯔꯝꯕꯁꯨ ꯀꯅꯥ ꯈꯪ ꯏꯩꯅ ꯗꯣꯅꯦꯜ ꯇ꯭ꯔꯝ ꯍꯥꯏꯅ ꯊꯥꯕꯅꯦ
ꯑꯩꯒꯤ ꯑꯣꯏꯅꯗꯤ ꯈꯪꯗꯧꯗꯤ ꯃꯥꯟꯗꯦ
ꯍꯥꯏꯕꯗꯤ ꯈꯪꯉꯒ ꯈꯪꯅꯗꯕꯗ ꯑꯗꯨꯝ ꯁꯛꯇꯤ ꯈꯪꯅꯔꯒ ꯑꯗꯨꯝ ꯍꯪꯅꯗꯕ ꯂꯩꯗꯅ
ꯈꯪꯗꯦꯅꯦꯀꯣ ꯑꯗꯨꯒꯨꯝꯕꯗꯨꯁꯨ ꯅꯤꯡꯁꯤꯡꯕꯗꯤ ꯉꯝꯗ꯭ꯔꯦ
ꯎꯝ ꯎꯝ ꯎꯝ
ꯅꯣꯡꯃꯅ ꯅꯣꯏꯅ ꯑꯗꯨꯝ ꯂꯥꯏꯔꯤꯛ ꯄꯥꯕ ꯖꯥꯠꯁꯦ ꯄꯨꯡ ꯀꯌꯥ ꯀꯌꯥ ꯄꯥꯕ꯭ꯔꯥ ꯅꯣꯏꯅ
ꯅꯣꯡꯃꯗ ꯑꯩꯗꯤ ꯁꯞꯖꯦꯛꯁꯦ ꯑꯍꯨꯝ ꯀꯣꯚꯔ ꯇꯧꯋꯦ ꯑꯣ ꯄꯨꯡ ꯑꯦꯠꯂꯤꯁ ꯄꯨꯡ ꯑꯩꯠ ꯑꯥꯋꯥꯔꯁꯇꯤ ꯄꯥꯏꯌꯦ ꯑꯩꯠ ꯑꯥꯋꯥꯔꯁ ꯄꯥꯏꯌꯦ ꯑꯗꯣ ꯑꯁ ꯑꯩꯒꯤ ꯃꯅꯥꯛꯇ ꯐꯣꯟꯁꯦ ꯊꯝꯃꯒ ꯄꯥꯕ ꯌꯥꯗꯕꯀꯣ ꯉꯍꯥꯛ ꯂꯩꯔꯗꯤ ꯅꯣꯇꯤꯐꯤꯀꯦꯁꯟꯇꯪ ꯉꯍꯥꯡ ꯂꯩꯔꯗꯤ ꯑꯃ ꯇꯪ ꯇꯧꯕꯗꯣ ꯗꯤꯁ ꯗꯤꯁ ꯀꯟ ꯑ ꯗꯤꯁꯇ꯭ꯔꯤꯛ ꯌꯥꯝ ꯇꯧꯕ ꯍꯥꯏꯇꯥꯔꯦ ꯑꯗꯨ ꯌꯥꯔꯤ ꯃꯈꯩꯗꯤ ꯐꯣꯟꯗꯨ ꯁ꯭ꯋꯤꯠꯆ ꯑꯣꯐ ꯇꯧꯔꯒ ꯄꯥꯏ
ꯑꯗꯨ ꯑꯣꯏꯔꯗꯤ ꯍꯧꯖꯤꯛ ꯃꯇꯝꯁꯦ ꯑꯗꯨꯝ ꯕ꯭ꯔꯦꯛꯅꯤꯅꯦꯀꯣ ꯅꯪꯒꯤ
ꯍꯧꯖꯤꯛ ꯃꯇꯝꯁꯦ ꯑꯁꯦꯡꯕꯗꯩꯗꯤ ꯄꯥꯕꯅꯦ ꯑꯗꯣ ꯋꯥꯔꯜ ꯀꯞ ꯂꯩꯕꯒꯤ ꯑꯩꯒꯤ ꯏꯁꯇꯗꯤꯁ ꯏꯁꯀꯦꯗꯨꯜꯁꯦ ꯄꯨꯔꯥ ꯌꯥꯗ꯭ꯔꯦ ꯍꯧꯖꯤꯛꯀꯥꯟꯁꯦ
ꯑꯦ ꯑꯗꯣ ꯍꯥꯏꯔꯒ ꯃꯣꯏ ꯅꯣꯏ ꯃꯣꯏ ꯊꯥ ꯑꯃ ꯍꯦꯟꯅ ꯁꯥꯟꯅꯕ꯭ꯔꯥ ꯑꯁꯤꯒꯨꯝꯕꯁꯦ
ꯍꯣꯏ ꯅꯦꯛꯁ ꯃꯟꯊ ꯐꯥꯎ ꯁꯅꯥꯔꯅꯤ ꯅꯦꯛꯁ ꯃꯟꯊ ꯐꯥꯎ ꯖꯨꯂꯥꯏ ꯗꯦꯠ ꯁꯤꯛꯁꯇꯤꯟ ꯐꯥꯎꯕꯩꯕ꯭ꯔꯥ ꯀꯥꯎꯈ꯭ꯔꯦ
ꯑꯗꯨ ꯑꯣꯏꯔꯗꯤ
ꯑꯗꯨ ꯐꯥꯎꯗꯤ ꯂꯥꯏꯔꯤꯛ ꯐꯖꯅ ꯄꯥꯕ ꯌꯥꯔꯔꯣꯏ
ꯑꯆꯥ
ꯑꯗꯨ ꯑꯣꯏꯔꯗꯤ ꯑꯗꯨꯝ ꯍꯣꯜꯗꯦꯁ ꯍꯥꯏꯗ ꯂꯥꯏꯔꯤꯛ ꯈꯔ ꯑꯃꯨꯛ ꯄꯥ ꯑꯗꯨꯝ ꯔꯤꯀ꯭ꯔꯤꯌꯦꯁꯟ ꯈꯔ ꯑꯃꯨꯛ ꯇꯧ ꯑꯗꯨꯝ ꯇꯧꯕꯅꯤꯅꯦ ꯅꯪꯀꯣ
ꯍꯣꯏ ꯂꯔꯤꯛꯁꯦ ꯑꯃꯨꯛ ꯄꯥꯕ ꯑꯁ ꯈꯨꯋꯥꯗꯣ ꯑꯩꯗꯣ ꯑꯥꯗ ꯄꯥꯔꯁꯨ ꯀꯣꯚꯔ ꯇꯧꯕ ꯉꯝꯗꯦꯀꯣ ꯁꯤꯂꯦꯕꯁꯇꯨ ꯌꯥꯝꯕꯒꯤꯀꯣ ꯈꯔꯅ ꯐ꯭ꯔꯦꯁ ꯄꯥꯒ ꯑꯅꯤ ꯏꯪꯂꯤꯁ ꯄꯥꯒꯅꯤꯟ ꯗꯦꯟ ꯃꯦꯠꯁ ꯑꯃꯨꯛ ꯈꯣꯠꯀꯅꯤ ꯃꯦꯠꯁꯁꯨ ꯇꯥꯏꯞ ꯌꯥꯝꯕ ꯀꯣꯏꯁꯟꯗꯣ ꯑꯦꯟ ꯗꯦꯟ ꯔꯤꯖꯅꯤꯡ ꯈꯣꯠꯀꯅꯤ ꯑꯗꯨꯒ ꯔꯤꯚꯤꯖꯟ ꯑꯃꯨꯛ ꯆꯠꯄ ꯇꯥꯕ ꯔꯤꯗꯟꯗꯣ ꯊꯥꯔꯇꯤꯐꯣꯔ ꯀꯥꯎꯕ ꯑꯃꯨꯛꯀ ꯗꯦꯟ ꯅꯪꯒꯤ ꯏꯁꯄꯤꯠꯇꯨ ꯑꯃꯨꯛ ꯏꯟꯀ꯭ꯔꯤꯖ ꯇꯧꯅꯤꯉꯥꯏ ꯅꯪ ꯏꯁꯄꯤꯠꯇꯨ ꯁ ꯄꯤꯠ ꯁ꯭ꯄꯤꯠ ꯂꯩ ꯁ꯭ꯄꯤꯠ ꯂꯩꯇ꯭ꯔꯗꯤ ꯎꯄꯥꯏ ꯂꯩꯗꯅ ꯑꯦꯛꯖꯥꯝ ꯊꯥꯕꯗꯤ ꯍꯥꯏꯗꯤ ꯇ꯭ꯋꯦꯟꯇꯤ ꯇ꯭ꯋ ꯐꯤꯐꯇꯤꯟ ꯃꯤꯅꯤꯠꯁꯇ ꯅꯪ ꯀꯣꯏꯁꯟ ꯊꯥꯔꯇꯤ ꯐꯥꯏꯚ ꯀꯣꯏꯁꯟ ꯈꯣꯠꯀꯗꯕꯅꯦꯕ ꯃꯦꯠꯁꯀꯤꯀꯣ
ꯑꯗꯨ ꯑꯣꯏꯔꯗꯤ ꯀꯣꯏꯁꯟ ꯑꯃꯗ ꯃꯤꯅꯤꯠ ꯑꯃ ꯑꯃꯐꯥꯎ ꯐꯪꯗꯦꯅꯦꯀꯣ
ꯍꯣꯏ ꯀꯣꯏꯁꯟ ꯑꯅꯤꯗ ꯃꯤꯅꯤꯠ ꯀꯣꯏꯁꯟ ꯑꯅꯤꯗ ꯃꯤꯅꯤꯠ ꯑꯃ ꯂꯧꯒꯗꯧꯕ ꯁꯨꯃꯥꯏꯅ ꯇꯧꯕꯅꯤꯗ ꯑꯥ ꯑꯈꯣꯏꯗꯤ ꯀꯣꯏꯁꯟꯁꯤ ꯌꯦꯡꯕ ꯀꯥꯟꯗ ꯀꯣꯏꯁꯟ ꯄꯥꯕ ꯀꯥꯟꯗ ꯂꯥꯏꯛ ꯑꯦꯠꯂꯤꯁ ꯐꯣꯔꯇꯤ ꯐꯥꯏꯚ ꯐꯣꯔꯇꯤ ꯁꯦꯀꯦꯟꯒꯨꯝꯕ ꯂꯧꯋꯦꯕꯀꯣ ꯑꯗꯣ ꯑꯗꯨꯃꯥꯏꯅ ꯇꯧꯕ ꯌꯥꯗꯦꯕ ꯅꯪ ꯗꯥꯏꯔꯦꯛ ꯀꯣꯏꯁꯟꯗꯣ ꯋꯥꯟ ꯁꯦꯀꯦꯟ ꯇꯨ ꯁꯦꯀꯦꯟ ꯌꯦꯡꯉꯒ ꯗꯥꯏꯔꯦꯛ ꯈꯣꯠꯀꯗꯕꯅꯦꯕ ꯑꯣ ꯈꯣꯠꯄ ꯀꯥꯟꯗꯁꯨ ꯍꯥꯔꯗꯂꯤ ꯊꯥꯔꯇꯤ ꯁꯦꯀꯦꯟ ꯄꯨꯝꯕꯜꯁ ꯅꯪ ꯑꯗꯨꯒꯤ ꯆꯥꯡ ꯂꯧꯒꯗꯧꯕꯅꯦꯕ
ꯑꯗꯨꯗꯤ ꯄ꯭ꯔꯦꯛꯇꯤꯁꯀꯤ ꯃꯈꯥ ꯌꯥꯝ ꯄꯣꯜꯂꯦꯀꯣ ꯑꯗꯨ ꯍꯥꯏꯔꯗꯤ ꯄ꯭ꯔꯦꯛꯇꯤꯁꯇꯣ ꯑꯣꯏꯅ ꯇꯧꯕ
ꯇꯦꯠꯁ ꯑꯦꯚ꯭ꯔꯤꯗꯦ ꯃꯣꯛ ꯇꯦ
ꯑꯦꯕ꯭ꯔꯤꯗꯦ ꯃꯣꯛ ꯇꯦꯁ ꯇꯧꯒꯗꯕꯅꯤ ꯃꯣꯛ ꯇꯦꯁ ꯇꯧꯕꯁꯤꯅ ꯃꯣꯛ ꯇꯦꯁ ꯇꯧꯕꯁꯤꯅ ꯌꯥꯝ ꯀꯥꯟꯅꯕ ꯁ꯭ꯄꯤꯠ ꯌꯥꯝ ꯍꯦꯟ ꯑꯆꯥ ꯑꯦ ꯑꯗꯨ ꯍꯥꯏꯔꯒ ꯑꯁꯤꯒꯨꯝꯕ ꯃꯣꯛ ꯇꯦꯁ ꯁꯦ ꯄꯩꯁꯥ ꯄꯤꯔꯒ ꯇꯧꯅꯤꯡꯉꯥꯏꯔ ꯑꯣꯐꯤꯁ ꯑꯣꯐꯂꯥꯏꯟ ꯑꯣꯟꯂꯥꯏꯟ
ꯍꯣꯏ ꯍꯣꯏ ꯍꯣꯏ ꯄꯩꯁꯥ ꯄꯤꯔꯀꯣ ꯇꯦꯛꯁꯕꯨꯛ ꯍꯥꯏꯅ ꯑꯦꯞ ꯑꯃ ꯂꯩꯕꯅꯦ ꯑꯗꯨ ꯅꯪ ꯗꯥꯎꯟꯂꯣꯗ ꯇꯧ ꯑꯗꯨꯒ ꯅꯪ ꯁꯀ꯭ꯔꯤꯞ ꯋꯥꯟ ꯌꯔꯒꯤ ꯁꯞꯁꯀ꯭ꯔꯤꯞꯁꯟ ꯇꯧꯔꯣ ꯑꯗꯨꯒ ꯑꯦꯅꯤ ꯑꯦꯛꯖꯥꯝ ꯌꯨ ꯖꯤ ꯁꯤ ꯁꯤꯅꯦꯠꯀꯤ ꯑꯣꯏꯔꯣ ꯑꯦꯟ ꯗꯦꯟ ꯔꯤꯂꯦꯇꯦꯠ ꯇꯨ ꯕꯦꯡ ꯑꯦꯛꯖꯥꯝꯁ ꯑꯦꯟ ꯗꯦꯟ ꯑꯦꯒ꯭ꯔꯤ ꯑꯦꯚꯔꯤ ꯑꯦꯖꯝ ꯅꯪꯒꯤ ꯑꯗꯨꯝ ꯊꯥꯕ ꯌꯥꯔꯦ ꯕꯣꯛꯇꯦꯖ ꯇꯧꯕ ꯌꯥꯔꯦ ꯑꯗꯨꯒ ꯏꯀ꯭ꯋꯦꯁꯟ ꯕꯦꯡꯁꯨ ꯑꯗꯨꯝ ꯐꯪꯒꯅꯤ
ꯑꯠ ꯑꯠꯆꯥ ꯑꯣ ꯑꯗꯨꯝ ꯑꯞ ꯇꯨ ꯗꯦꯠ ꯑꯣꯏꯕ ꯀꯣꯏꯁꯟ ꯀꯣ
ꯃꯣꯛ ꯁꯨꯃꯥꯏꯅ ꯇꯧꯕꯅꯤꯅ ꯑꯦꯛꯖꯥꯝ ꯊꯥꯕ ꯆꯪꯉꯅ ꯁꯛꯁꯦꯁ ꯇꯧꯕꯁꯤꯡ ꯕꯨ ꯍꯪꯈ꯭ꯔꯦꯕꯀꯣ ꯑꯩ ꯏꯃꯥꯟꯅꯕꯁꯤꯡ ꯌꯥꯝꯕꯨ ꯀꯃꯥꯏ ꯃꯣꯏꯅ ꯍꯥꯏꯕꯁꯤ ꯇ꯭ꯔꯦꯗꯤꯖꯤꯁꯦ ꯃꯣꯛ ꯇꯦꯁ ꯇꯧꯋꯣ ꯇꯦꯛꯁꯕꯨꯛ ꯑꯦꯞꯇ ꯁꯞꯁꯀ꯭ꯔꯤꯞꯁꯟ ꯇꯧꯈ꯭ꯔꯣ ꯑꯗꯨꯒ ꯃꯣꯛ ꯇꯦꯁ ꯇꯧꯋꯣ ꯅꯣꯡꯃꯗ ꯇꯔꯥꯔꯛꯀꯨꯝꯕ ꯃꯣꯛ ꯇꯦꯁ ꯄꯤꯌꯣ ꯑꯦꯕ꯭ꯔꯤꯗꯦ ꯑꯇꯣꯞ ꯄ ꯑꯦꯛꯖꯥꯝ ꯒꯤꯗꯃꯛ ꯂꯥꯏꯔꯤꯛ ꯄꯥꯕ ꯄꯥꯅꯤꯉꯥꯢ ꯗꯔꯀꯥꯔ ꯇꯥꯗꯦ ꯃꯣꯛ ꯇꯦꯁ ꯇꯧꯋꯣ ꯑꯗꯨꯒ ꯃꯣꯏꯅ ꯑꯗꯨꯗꯤ ꯅꯪꯒꯤ ꯑꯦꯅ ꯂꯥꯢꯁ ꯇꯧꯔꯛꯀꯅꯤ ꯅꯪꯒꯤ ꯂꯥꯟꯕ ꯁꯤꯗ ꯂꯥꯜꯂꯦ ꯁꯤꯗ ꯂꯥꯜꯂꯦ ꯍꯥꯏꯕꯗꯣ ꯃꯣꯏꯅ ꯑꯟꯁꯔ ꯂꯣꯏ ꯄꯤꯔꯛꯀꯅꯤꯀꯣ ꯑꯗꯨꯗꯣ ꯏꯚꯥꯂꯨꯋꯦꯠ ꯇꯧꯔꯒ ꯑꯦꯅꯥꯂꯥꯏꯁ ꯇꯧꯔꯒ ꯑꯗꯨꯝ ꯃꯣꯛ ꯃꯣꯛ ꯇꯦꯁꯁꯨ ꯑꯗꯨꯝ ꯇꯧꯔꯗꯤ ꯏꯂꯥꯏ ꯂꯥꯏꯅ ꯄꯥꯁ ꯇꯧꯕ ꯉꯝꯒꯅꯤ ꯍꯥꯏꯅꯦ
ꯑꯗꯣ ꯃꯣꯛ ꯇꯦꯁꯀꯨꯝꯕ ꯇꯦꯟ ꯇꯥꯏꯝꯁ ꯑꯦ ꯗꯦ ꯍꯥꯏꯕꯁꯦ ꯑꯗꯨꯝ ꯗꯤꯐ꯭ꯔꯦꯟ ꯐꯤꯜ ꯗꯤꯐ꯭ꯔꯦꯟ ꯁꯞꯖꯦꯛꯀꯤ ꯑꯣꯏꯗꯣꯏꯀꯣ
ꯌꯥ ꯁꯄꯣꯁ ꯂꯥꯏꯛ ꯅꯪꯅ ꯉꯁꯤ ꯏꯪꯂꯤꯁꯀꯤ ꯇꯧꯔꯗꯤ ꯍꯌꯦꯡ ꯔꯤꯖꯅꯤꯡꯒꯤ ꯇꯧꯕ ꯅꯍꯥꯟ ꯆꯤꯛ
ꯑꯆꯥ ꯑꯆꯥ
ꯃꯣꯛ ꯇꯦꯁꯇ ꯍꯪꯉꯛꯄ ꯀꯣꯏꯁꯟ ꯇꯥꯏꯞ ꯃꯥꯒꯤ ꯁꯤ ꯃꯣꯗꯦꯜ ꯃꯥꯒꯤ ꯍꯪꯉꯛꯄ ꯏꯁꯇꯥꯏꯜ ꯃꯌꯥꯝꯁꯤꯡꯗꯨ ꯑꯦꯛꯖꯥꯝꯒ ꯆꯞ ꯃꯥꯟꯅꯅ ꯍꯪꯕꯅꯦꯕ ꯈꯦꯠꯅꯕ ꯂꯩꯇꯦꯕꯀꯣ ꯑꯗꯒꯤ ꯃꯣꯛ ꯇꯦꯁꯇ ꯅꯪꯅ ꯃꯥꯔꯛ ꯃꯣꯛ ꯇꯦꯁꯇ ꯅꯪꯅ ꯃꯥꯔꯛ ꯁꯚꯦꯟ ꯚꯦꯟꯇꯤ ꯑꯩꯠꯇꯤ ꯁꯀꯣꯔ ꯇꯧꯈ꯭ꯔꯗꯤ ꯑꯗꯨꯝ ꯑꯦꯛꯖꯥꯝ ꯈꯟꯈ꯭ꯔꯦꯅ ꯑꯗꯨꯝ ꯊꯥꯖꯕ ꯊꯝꯈ꯭ꯔꯣ ꯑꯗꯨꯝ ꯀꯟꯐꯤꯗꯦꯟꯁ ꯂꯩꯕ ꯌꯥꯔꯦ ꯁꯂꯦꯛꯇꯦꯠ ꯍꯥꯢꯅꯀꯣ
ꯑꯣ ꯅꯪꯅ ꯍꯥꯏꯕꯁꯦ ꯇꯦꯛꯁ ꯕꯨꯛ ꯍꯥꯏꯕ ꯑꯦꯞ ꯍꯥꯏꯗꯣꯏꯅꯦꯀꯣ
ꯍꯣꯏ ꯇꯦꯛꯁ ꯕꯨꯛ ꯇꯦꯛꯁ ꯕꯨꯛ ꯈꯥꯏꯅ ꯑꯦꯞꯁ ꯂꯩꯕꯅꯦ ꯄ꯭ꯂꯦ ꯁ꯭ꯇꯣꯔ ꯗ ꯗꯥꯎꯟꯂꯣꯗ ꯇꯧꯑꯣ ꯑꯗꯨꯒ ꯁꯀ꯭ꯔ ꯇꯧ ꯃꯣꯛ ꯇꯦꯁ ꯅꯨꯃꯤꯠ ꯑꯃꯗ ꯇꯔꯥꯒꯨꯝꯕ ꯑꯗꯨꯝ ꯄꯤꯅꯤꯉꯥꯏ ꯍꯣꯠꯅꯑꯣꯗ ꯊꯥ ꯑꯃ ꯊꯥ ꯑꯅꯤꯗꯗꯤ ꯄꯨꯔꯥ ꯏꯝꯄ꯭ꯔꯨꯚꯃꯦꯟ ꯂꯩꯔꯅꯤ ꯑꯩꯗꯤ ꯃꯣꯛ ꯇꯦꯁ ꯀꯌꯥ ꯄꯤꯗꯕ ꯍꯥꯏꯕꯗꯤ ꯕꯦꯁꯤꯛ ꯇꯨ ꯈꯪꯗꯕꯤ ꯗꯥꯏꯔꯦꯛ ꯕ꯭ꯂꯥꯏꯟ ꯁꯣꯠ ꯇꯧꯕ ꯅꯨꯡꯉꯥꯏꯇꯕꯤꯀꯣ
ꯑꯗꯣ ꯅꯪꯅ ꯑꯗꯨꯝ ꯍꯧꯖꯤꯛ ꯃꯣꯏꯅ ꯑꯗꯨꯒꯤ ꯑꯦꯞꯇꯨꯗ ꯃꯣꯏꯅ ꯀꯣꯏꯁꯟꯒꯨꯝꯕ ꯁꯦꯠꯇꯤꯡ ꯀꯣꯏꯁꯟ ꯄꯦꯇꯔꯟ ꯃꯌꯥꯝ ꯑꯦꯅꯥꯂꯥꯏꯁ ꯇꯧ ꯇꯧꯕꯖꯦ ꯖꯁ ꯑꯦ ꯑꯥꯏ ꯖꯦꯅꯦꯔꯦꯇꯦꯠꯀꯤ ꯅꯠꯇꯦꯅꯀꯣ ꯏꯟꯁꯇꯤꯇ꯭ꯌꯨꯠꯀꯤ ꯑꯣꯖꯥꯁꯤꯡꯒꯨꯝꯕꯅ
ꯑꯣꯖꯥꯁꯤꯡꯅ ꯇꯧꯕꯅꯤꯗ ꯃꯣꯏꯒꯤ ꯀ꯭ꯂꯥꯁ ꯀꯣꯆꯤꯡꯁꯨ ꯂꯩꯗ ꯅꯪꯅ ꯌꯥꯎꯕ ꯌꯥꯏꯗ ꯄ ꯁꯀ꯭ꯔꯤꯞ ꯇꯧꯔꯒ
ꯅꯠꯇꯕ ꯑꯁꯤꯒꯨꯝꯕ ꯄꯥꯎꯁꯦ ꯑꯩꯈꯣꯏꯗꯤ ꯂꯥꯏꯔꯤꯛ ꯄꯥꯗꯕꯅꯤꯅ ꯈꯪꯗꯦꯕꯀꯣ ꯃꯤꯅ ꯍꯥꯏꯕꯤꯕ ꯃꯇꯝꯗ ꯑꯗꯨꯝ ꯑꯦꯠꯂꯤꯁ ꯅꯨꯡꯉꯥꯏꯕ ꯐꯥꯎꯋꯦꯗꯅ ꯃꯤꯅ ꯑꯗꯨꯃꯥꯏꯅ ꯅꯤꯌꯨ ꯅꯤꯌꯨ ꯑꯥꯏꯗꯤꯌꯥ ꯁꯌꯔ ꯇꯧꯕꯤꯔꯗꯤ ꯑꯗꯨꯅꯤꯗ ꯑꯩꯈꯣꯏꯗꯤ ꯄꯥꯅꯤꯡꯗꯕꯗꯤ ꯎꯄꯥꯏ ꯂꯩꯇꯦ ꯍꯟꯗꯛꯅ ꯑꯍꯥꯟꯕ ꯑꯣꯏꯗꯣꯏꯔꯥ ꯅꯠꯇ꯭ꯔꯒ ꯑꯗꯨꯝ ꯂꯥꯏꯛ
ꯑꯩ ꯍꯟꯗꯛꯅ ꯑꯍꯧ ꯑꯍꯥꯟꯕꯅꯦ ꯑꯩꯁꯨ ꯃꯥꯁꯇꯔ ꯒ꯭ꯔꯦꯖꯨꯋꯦꯠ ꯂꯣꯏꯔꯒ ꯆꯍꯤ ꯑꯃ ꯒꯦꯞ ꯇꯧꯋꯦ ꯆꯍꯤ ꯑꯃ ꯒꯦꯞ ꯇꯧꯔꯒ ꯃꯥꯁꯇꯔ ꯇꯝꯃꯦ ꯃꯥꯁꯇꯔ ꯇꯝꯔꯒ ꯑꯃꯨꯛꯀ ꯃꯥꯁꯇꯔ ꯑꯅꯤꯔꯛ ꯇꯝꯃꯦ ꯀꯣꯔꯁ ꯇꯣꯉꯥꯟ ꯇꯣꯉꯥꯟꯅ ꯑꯗꯨꯗ ꯑꯩ ꯀꯥꯟꯅꯗꯕꯗ ꯃꯇꯝ ꯌꯥꯝ ꯃꯥꯡꯍꯟꯕꯗꯣ ꯑꯗꯨꯒ ꯗꯤꯁ ꯌꯔ ꯗꯤꯁ ꯌꯔ ꯑꯩ ꯄ꯭ꯔꯤꯄꯦꯌꯔ ꯗꯤꯁ ꯌꯔ ꯅꯠꯇꯦ ꯂꯥꯁ ꯌꯔ ꯂꯥꯁ ꯏꯌꯥꯔ ꯑꯦꯄ꯭ꯔꯤꯜꯗꯒꯤ ꯑꯩ ꯁꯤꯂꯣꯡ ꯀꯥꯕꯅꯤ ꯁꯤꯂꯣꯡꯗ ꯄ꯭ꯔꯤꯄꯦꯌꯔ ꯇꯧꯔꯒ ꯑꯩ ꯂꯥꯁ ꯏꯌꯔ ꯑꯦꯛꯖꯥꯝ ꯑꯅꯤ ꯄꯤ ꯑꯥꯔ ꯕꯤ ꯑꯥꯏ ꯒꯤ ꯑꯃ ꯑꯗꯨꯒ ꯅꯥꯄꯔꯠꯀꯤ ꯑꯃ ꯍꯥꯏꯅ ꯑꯗꯨ ꯊꯣꯛꯄ ꯉꯝꯗꯦ ꯗꯤꯁ ꯌꯔꯗꯤ ꯊꯣꯡꯅꯤꯉꯥꯏꯗꯤ ꯍꯣꯠꯅꯔꯤꯝꯅꯦ ꯑꯗꯨ ꯈꯪꯗ꯭ꯔꯦ
ꯑꯗꯨ ꯑꯣꯏꯔꯗꯤ ꯅꯪꯗꯤ ꯑꯌꯥꯝꯕ ꯕꯦꯡꯀꯤꯡꯒꯤꯅ ꯀꯣ ꯑꯗꯨ ꯑꯣꯏꯔꯗꯤ ꯕꯦꯡꯀꯤꯡ ꯑꯗꯣ ꯅꯕꯥꯔꯠ ꯍꯥꯏꯕꯗꯨꯗꯤ ꯀꯔꯤ ꯔꯥ ꯑꯦꯒ꯭ꯔꯤꯀꯜꯆꯔꯒꯤ ꯕꯦꯡ ꯑꯣꯏꯗꯥꯢꯅꯦ ꯑꯗꯨꯗꯤ ꯑꯆꯥꯆꯥ ꯎꯝ
ꯑꯗꯨꯗꯤ ꯂꯥꯏꯛ ꯄꯤꯌꯣꯔꯂꯤ ꯃꯦꯠꯁ ꯄꯥꯅꯤꯡꯉꯥꯏ ꯂꯩꯇꯦꯕ ꯑꯗꯨꯗꯤ ꯑꯦꯒ꯭ꯔꯤꯀꯜꯆꯔꯒꯤ ꯁꯞꯖꯦꯛ ꯈꯔ ꯄꯥꯅꯤ ꯏꯟꯖꯤꯟꯌꯔ ꯏꯀꯣꯅꯣꯃꯤ ꯈꯔ ꯄꯥꯅꯤ ꯑꯗꯨꯒꯤ ꯅꯨꯡꯉꯥꯏꯕ ꯍꯥꯏꯕ ꯇꯥꯔꯦ ꯑꯥꯔ ꯕꯤ ꯑꯥꯏꯒꯨꯝꯕꯁꯤꯗꯤ ꯑꯥꯔ ꯕꯤ ꯑꯥꯏꯁꯨ ꯃꯦꯠꯁ ꯄꯨꯔꯥ ꯌꯥꯎꯗꯦ ꯏꯀꯣꯅꯣꯃꯤ ꯑꯗꯨꯒ ꯐꯥꯏꯅꯥꯟꯁꯤꯌꯦꯜ ꯃꯦꯅꯦꯁ ꯃꯦꯟ ꯈꯔ ꯌꯥꯎꯋꯦ ꯑꯗꯨ ꯑꯣꯏꯔꯁꯨ ꯃꯥꯒꯤ ꯃꯦꯠꯁꯀꯨꯝꯕ ꯍꯪꯉꯤꯕ ꯀꯣꯏꯁꯟ ꯂꯦꯕꯦꯜꯗꯣ ꯑꯁ ꯌꯥꯝ ꯋꯥꯏ ꯋꯥꯏꯑꯦꯕ ꯀꯣꯏꯁꯟꯗꯨꯀꯣ ꯑꯥꯔꯕꯤ ꯑꯥꯏꯒꯤꯗꯤ
ꯍꯣꯏꯅꯦꯀꯣ ꯀꯣꯝꯄꯤꯇꯤꯁꯟꯁꯦ ꯌꯥꯝ ꯋꯥꯡꯈ꯭ꯔꯦ
ꯂꯥꯁꯇ ꯎꯄꯥꯏ ꯂꯩꯇ꯭ꯔꯗꯤ ꯌꯨ ꯄꯤ ꯑꯦꯁ ꯁꯤ
ꯑ ꯀꯥꯏꯗꯦ ꯍꯥꯏꯕꯤꯗꯤ ꯀꯣ ꯑꯗꯨꯝ ꯌꯨꯇ꯭ꯌꯨꯕꯇ ꯑꯣꯏꯔꯁꯨ ꯃꯤ ꯃꯌꯥꯝꯒꯤ ꯑꯗꯨꯝ ꯑꯦꯛꯁꯄꯤꯔꯦꯟꯁꯤꯡꯒꯤ ꯋꯥꯔꯤ ꯇꯥꯕ ꯃꯇꯝꯗꯀꯣ
ꯍꯣꯏ
ꯍꯥꯏꯕꯗꯤ ꯍꯣꯏ ꯃꯤ ꯈꯔ ꯑꯍꯩꯕꯁꯤꯡꯅ ꯅꯠꯇ꯭ꯔꯒ ꯈꯔ ꯃꯣꯏꯒꯤ ꯑꯄꯥꯝꯕ ꯈꯪꯖꯕꯁꯤꯡꯅ ꯇꯧꯕꯅꯇꯧꯔꯦ ꯑꯗꯨ ꯑꯣꯏꯔꯁꯨ ꯑꯗꯨꯝ ꯃꯆꯥ ꯃꯆꯥ ꯃꯆꯥ ꯑꯗꯨꯝ ꯇ꯭ꯔꯥꯏ ꯇꯧ ꯔꯝꯃꯒ ꯂꯣꯢ ꯐꯤꯜ ꯂꯣꯏꯅꯃꯛ ꯇ꯭ꯔꯥꯏ ꯇꯧꯕ ꯃꯤꯁꯨ ꯑꯗꯨꯝ ꯃꯣꯏꯒꯤ ꯋꯥꯔꯤꯗ ꯑꯗꯨꯝ ꯂꯤꯕꯁꯨ ꯌꯥꯎꯋꯦ ꯗꯅ ꯑꯗꯣ ꯃꯤꯗꯤ ꯀꯅꯥꯝ ꯃꯥꯟꯅꯗꯦꯅ
ꯎꯝ ꯍꯣꯠꯄꯨ ꯍꯣꯠꯅꯔꯗꯤ ꯊꯦꯡꯂꯁꯨ ꯉꯜꯂꯁꯨ ꯊꯕꯛ ꯑꯃꯗꯤ ꯑꯗꯨꯝ ꯐꯪꯒꯅꯤ ꯍꯥꯏꯕꯒꯤ ꯊꯥꯖꯕꯒꯤ ꯃꯇꯨꯡ ꯏꯟꯅ ꯍꯣꯠꯅꯕꯅꯤꯗ ꯑꯩꯈꯣꯏꯅ ꯉꯝꯒꯅꯤꯅ ꯇꯧꯕꯒꯤ ꯍꯩꯕꯒꯤ ꯋꯥ ꯅꯠꯇꯕꯀꯣ ꯑꯗꯨꯕꯨ ꯊꯥꯖꯕꯒꯤ ꯑꯗꯨꯝ ꯍꯣꯠꯅꯔꯗꯤ ꯃꯇꯝ ꯆꯪꯅꯁꯨ ꯆꯪꯅ ꯍꯣꯠꯅꯔ ꯇꯧꯕꯅꯤꯗ ꯎꯄꯥꯏ ꯂꯩꯌꯦ ꯑꯦꯛꯖꯥꯝ ꯊꯥꯕ ꯅꯠꯇ꯭ꯔꯗꯤ ꯎꯄꯥꯏ ꯂꯩꯇ꯭ꯔꯦ
ꯑꯗꯨꯅꯦ ꯑꯗꯨꯝ ꯅꯨꯡꯉꯥꯏ ꯑꯗꯨꯝꯕ ꯋꯥꯔꯤ ꯇꯥꯕꯗꯨꯁꯨ ꯍꯥꯏꯕꯗꯤ ꯁꯔꯥꯎꯟꯗꯤꯡꯗꯀꯣ ꯑꯗꯣ ꯑꯁꯨꯝꯕ ꯋꯥꯔꯤꯁꯦ ꯃꯤꯁꯦ ꯁꯤꯌꯥꯔꯗꯤ ꯄꯪꯇꯧ ꯇꯧꯒꯗꯕꯅꯦ ꯃꯣꯏꯒꯤ ꯁꯛꯁꯦꯁ ꯐꯖꯅ ꯑꯦꯇꯦꯟ ꯇꯧꯕ ꯉꯝꯗ꯭ꯔꯤ ꯐꯥꯎꯕꯗꯤ ꯑꯗꯨ ꯑꯣꯏꯔꯁꯨ ꯑꯗꯨꯝꯕꯥ ꯋꯥꯔꯤ ꯇꯥꯕꯁꯤꯗ ꯗꯨꯝ ꯐ꯭ꯔꯦꯁ ꯑꯣꯏ
ꯈꯣꯏꯗꯤ ꯁꯣꯏꯕꯁꯦ ꯒꯥꯏꯗꯂꯥꯏꯟ ꯑꯥ ꯑꯩꯁꯤ ꯑꯦꯛꯖꯥꯝ ꯄ꯭ꯔꯤꯄꯦꯌꯔ ꯇꯧꯕꯒꯤꯗꯤ ꯒ꯭ꯔꯦꯖꯨꯋꯦꯠ ꯇꯝꯕꯩꯒꯤ ꯐꯖꯅ ꯐꯥꯎꯟꯗꯦꯁ ꯁꯟꯗꯀꯣ ꯁꯦꯝꯒꯗꯕꯅꯦꯕ ꯑꯗꯣ ꯍꯧꯖꯤꯛ ꯃꯇꯝꯁꯤ ꯊꯦꯡꯃꯟꯈ꯭ꯔꯦꯕ ꯂꯥꯏꯛ ꯑꯦꯠꯂꯤꯁ ꯏꯠ ꯇꯨꯛꯁ ꯇꯨ ꯌꯔꯁ ꯍꯥꯏꯕ ꯇꯥꯔꯦ ꯁꯤꯂꯦꯕꯁ ꯀꯣꯚꯔ ꯇꯧꯕꯁꯤꯀꯣ ꯍꯣꯏ ꯕ꯭ꯔꯤꯂꯤꯑꯟ ꯀꯣꯛꯂꯤꯡ
ꯑꯥꯏ ꯀ꯭ꯌꯨ ꯋꯥꯡꯕꯁꯤꯡ ꯀꯥꯡꯕꯨꯁꯤꯡꯗꯤ ꯋꯥꯟ ꯁꯤꯛꯁ ꯃꯟꯒꯤ ꯃꯅꯨꯡꯗ ꯐꯥꯔꯁ ꯑꯦꯇꯦꯝ
ꯑꯦꯕꯔꯦꯖ ꯀꯥꯡꯕꯨ ꯏꯁꯇꯨꯗꯦꯟꯁꯤꯡꯒꯤꯗꯤ ꯑꯦꯠ ꯂꯤꯁ ꯇꯨ ꯌꯔꯁ ꯂꯧꯋꯦꯕ ꯍꯣꯜ ꯁꯤꯂꯦꯕꯁꯇꯨ ꯄ꯭ꯔꯤꯄꯦꯌꯔ ꯇꯧ ꯇꯧꯕ ꯔꯤꯚꯤꯖꯟ ꯆꯠꯂꯒ ꯑꯦꯛꯁꯄꯤꯔꯤꯌꯦꯟꯁ ꯐꯪꯉꯒ ꯊꯥꯔꯒ ꯑꯦꯛꯖꯥꯝ ꯊꯣꯛꯄ ꯃꯌꯥꯝꯁꯦ
ꯍꯣꯏꯗ ꯑꯗꯕꯨꯗꯤ ꯑꯗꯣ ꯍꯣꯠꯅꯕꯗꯣ ꯂꯦꯞꯇ꯭ꯔ ꯍꯣꯠꯅꯕꯗꯣ ꯂꯦꯞꯇ꯭ꯔꯗꯤ ꯑꯗꯨꯝ ꯂꯝꯕꯤꯗꯤ ꯂꯩꯔꯛꯀꯅꯤꯕ
ꯅꯪꯗꯤ ꯅꯆꯤꯟ ꯅꯅꯥꯎ ꯀꯌꯥ ꯁꯨꯒꯦ
ꯑꯩꯁꯦ ꯑꯩꯒꯤ ꯃꯊꯛꯇ ꯏꯌꯥꯝꯕ ꯂꯩꯌꯦ ꯑꯗꯨꯒ ꯑꯩꯒꯤ ꯃꯈꯥꯗ ꯏꯅꯥꯎꯄꯥ ꯂꯩ
ꯑꯣꯀꯦ ꯑꯍꯨꯝꯔꯣ ꯑꯩꯈꯣꯏꯗꯤ ꯃꯔꯤ ꯑꯩꯒꯤ ꯃꯊꯛꯇ ꯏꯌꯥꯝꯕ ꯑꯃ ꯑꯩꯅ ꯑꯩꯅ ꯌꯥꯏꯃ ꯑꯗꯣ ꯑꯩ ꯃꯈꯥꯗ ꯅꯨꯄꯥ ꯑꯃ ꯂꯩꯌꯦ ꯑꯗꯨꯒ ꯏꯅꯥꯎꯅꯨꯄꯤ ꯏꯆꯟ ꯅꯨꯄꯤ ꯑꯃ
ꯑꯆꯥꯆꯥ ꯍꯥꯏꯕꯗꯤ ꯃꯣꯏꯁꯨ ꯂꯣꯏꯅꯃꯛ ꯂꯥꯏꯔꯤꯛ ꯇꯝꯕꯤꯕ ꯉꯥꯛꯇꯔꯥ ꯁꯤꯕ꯭ꯂꯤꯡꯁ ꯅꯌꯥꯝꯗꯣ ꯎꯝ
ꯑꯗꯨꯗꯒ ꯏꯅꯥꯎꯄꯥꯗꯤ